ꯀꯩ ꯂꯩꯔꯦ ꯏꯕꯨꯡꯉꯣ ꯖꯃꯨꯅ ꯃꯥꯟꯕ ꯐꯣꯟ ꯅꯈꯣꯟ ꯇꯗꯔꯦꯅꯦ
ꯌꯥꯝ ꯂꯥꯡꯑꯉꯤ ꯖꯤꯕꯣ
ꯅꯪꯒꯤ ꯅꯈꯣꯟꯉꯥꯡꯉꯨ ꯇꯥꯗꯔꯤꯅꯦ ꯑꯝꯇ
ꯑꯩꯁꯨ ꯊꯕꯛ ꯑꯃ ꯁꯨꯝ ꯇꯧꯔꯝ ꯑꯗꯨꯒꯤ
ꯋꯥꯔꯤꯂꯤꯌꫭ ꯋꯥꯔꯤꯂꯤꯌꫭ ꯋꯥꯔꯤꯂꯤꯔꫭ
ꯀꯩ ꯋꯥꯔꯤ ꯂꯤꯌꫭ ꯍꯥꯏ ꯅꯣ ꯕꯗꯔ
ꯑꯩ ꯈꯪꯗꯦ ꯅꯪ ꯎꯝ
ꯍꯅꯨꯕ ꯍꯅꯨꯕꯤ ꯄꯥꯟ ꯊꯥꯕꯩ ꯋꯥꯔꯤ ꯆꯥꯅꯤꯡꯕ꯭ꯔꯣ
ꯕꯨꯠ ꯊꯦꯡꯅꯕꯩ ꯋꯥꯔꯤꯔ ꯀꯩꯅꯣꯝ ꯂꯤꯁꯜꯂꯛꯑꯣ ꯌꯥꯅꯤ
ꯍꯣꯔꯦꯟꯗꯤ ꯑꯝꯇꯪ ꯑꯣꯛꯁꯦ ꯀꯤꯂꯣ ꯀꯌꯥꯒ ꯌꯥꯅꯤ ꯃꯤ ꯑꯃꯒꯤ ꯏꯌꯥꯝꯕ
ꯋꯥꯔꯤ ꯈꯔ ꯁꯥꯡꯕ ꯑꯃ ꯂꯤꯔꯣ
ꯀꯩꯅꯣ ꯕꯗꯔ
ꯋꯥꯔꯤ ꯈꯔ ꯁꯥꯡꯕ ꯑꯝ ꯏꯔꯣ
ꯋꯥꯔꯤꯁꯦ ꯑꯩꯈꯣꯏꯒꯤ ꯀꯔꯤ ꯍꯥꯏꯗ꯭ꯔꯣꯅ ꯈꯪꯗꯔꯦꯟ ꯇꯧꯏꯖꯦ ꯋꯥꯔꯤ ꯖꯦ ꯑꯝꯇ ꯂꯩ ꯇꯧꯏꯁꯤꯗ
ꯎ
ꯋꯥꯈꯜ ꯍ
ꯄꯖꯣ
ꯑꯩꯀꯤ ꯏꯁꯩ ꯇꯥꯒꯦ ꯍꯥꯏꯔꯣ
ꯁꯛꯑꯣ ꯏꯁꯩꯗ
ꯏꯁꯩ ꯖꯦꯥ ꯍꯩ ꯇꯦꯟꯅꯦ ꯚꯗ꯭ꯔꯒꯗꯤ
ꯑꯦ ꯀꯔꯤ ꯑ ꯍꯩ ꯇꯔꯁꯨ ꯑꯗꯨꯝ ꯁꯛꯎ ꯑꯕꯤꯕꯥꯗꯤꯁꯤꯡ ꯑꯁꯨ
ꯁꯃꯥꯏꯄꯦꯝꯃ ꯆꯨꯝꯗꯣꯏꯅꯤꯅꯦ
ꯅꯩꯀꯅꯤ ꯑꯗꯨꯝ
ꯑꯩꯒꯤ ꯄꯨꯟꯁꯤ ꯅꯪ ꯒ
ꯌꯥ
ꯀꯔꯤ ꯊꯣꯛꯅꯩ ꯌꯩꯒ
ꯃꯈꯥ ꯇꯥꯎ
ꯑꯌꯥꯝꯕꯅ ꯉꯥꯡꯕꯁꯦ ꯑꯩꯈꯣꯏ ꯌꯥꯝ ꯇꯞꯅ ꯇꯥꯕꯒꯤ ꯇꯥꯏꯞꯇ ꯑꯃ ꯇꯧꯔꯛꯄ ꯍꯥꯏ ꯇꯥꯔꯦ ꯕ꯭ꯔꯗꯔ
ꯏ ꯅꯨꯡꯉꯥꯏꯇꯕꯩ ꯑꯣꯏꯗꯣꯏꯅꯦ ꯕꯔ꯭ꯗꯔ ꯍꯣꯠ
ꯅꯦꯋꯥꯔꯛꯁꯨ ꯅꯨꯡꯉꯥꯏꯇꯕꯩꯔꯁꯨ ꯈꯪꯗꯦ ꯇꯧꯔꯤꯁꯦ ꯕ꯭ꯔꯦꯟꯁ ꯂꯞ ꯃꯣꯔꯅꯤꯡꯁ ꯕꯠ ꯐꯥꯔꯁ ꯍꯥꯏꯁꯦ
ꯋꯥꯠ ꯗ ꯍꯦꯜ ꯢꯁ ꯒꯣꯏꯡ ꯑꯣꯟ
ꯑꯥꯏ ꯀ꯭ꯌꯨ ꯊ꯭ꯔꯨꯂꯤ ꯏꯌꯥꯝꯕ ꯒꯦꯝꯅ ꯇꯧꯗ꯭ꯔꯕꯣ ꯍꯧꯖꯤꯛꯀꯥꯟꯁꯤꯕꯣ
ꯑꯩ ꯒꯦꯝ ꯁꯥꯟꯅꯗꯦꯍꯦ ꯒꯦꯝ ꯅꯨꯡꯀꯥꯏꯅ ꯑꯉꯥꯡ ꯃꯆꯥꯒꯤ ꯊꯕꯛꯅꯦ ꯑꯣꯏ ꯌꯥꯅꯗ
ꯆꯨꯝꯃꯦ ꯆꯨꯝꯃꯦ
ꯑꯩꯗꯤ ꯑꯍꯟꯒꯤ ꯒꯦꯝ ꯁꯥꯟꯅꯩ ꯑꯍꯜ ꯂꯃꯟꯅ ꯁꯥꯟꯅꯕ ꯑꯩꯈꯣꯏꯒꯤ ꯒꯦꯝꯁꯤꯅ ꯁꯥꯟꯅ ꯀꯥꯏ ꯍꯥꯏꯁꯤꯀꯣ ꯀꯣꯛ ꯊꯥꯗꯕ ꯒꯦꯝ ꯑꯣꯏꯅ ꯁꯥꯟꯅꯩꯌꯦꯕ
ꯍ
ꯑꯉꯥꯡ ꯃꯆꯥꯒꯤ ꯆꯕꯤꯠ ꯆꯕꯤꯠ ꯒꯦꯝ ꯁꯥꯟꯅꯥ ꯇꯜꯂꯦ ꯅꯣꯡꯃꯩ ꯈꯔ ꯀꯥꯞꯅ ꯊꯥꯡ ꯈ꯭ꯔ ꯌꯥꯅꯕꯗꯣ ꯑꯩꯈꯣꯏ ꯍꯩꯅꯗꯦꯕ ꯑꯩꯈꯣꯏꯒꯤꯗꯤ ꯀꯣꯛꯁꯤ ꯊꯥꯗꯔꯒ ꯍꯦꯛꯇ
ꯨꯀꯥꯟꯁꯤꯕꯨ ꯀꯩꯀꯩ ꯃꯊꯦꯜꯅ ꯍꯥꯎꯔꯤꯒꯦ ꯕꯔ꯭ꯗꯔ
ꯍꯧꯖꯤꯛꯀꯥꯟꯁꯤ ꯑꯣꯛꯅ ꯈ꯭ꯋꯥꯏ ꯍꯥꯎꯔꯦ
ꯑꯗꯨꯕꯨꯗꯤ ꯑꯗꯨꯝ ꯍꯥꯎꯔ ꯂꯩꯔꯄꯣꯠꯅꯤꯗ
ꯑꯗꯨꯅꯤꯅꯦ ꯑꯣꯛꯅ ꯈ꯭ꯋꯥꯏ ꯍꯥꯎꯔꯦ ꯑꯗꯩ ꯑꯗꯨꯒꯤ ꯑꯣꯛꯇꯒꯤ ꯍꯥꯎꯕ ꯑꯃꯁꯨ ꯂꯩꯌꯦꯕ ꯍꯨꯏꯗꯣ
ꯑꯧ ꯑꯅꯤ ꯁꯨꯅ ꯂꯩꯇꯦꯕ ꯄꯣꯠꯁꯦ
ꯅꯠꯇꯦ ꯑꯣꯛꯇꯒꯤ ꯍꯦꯟꯅ ꯍꯥꯎꯕ ꯑꯃꯁꯨ ꯂꯩꯌꯦꯕ ꯍꯨꯏꯗꯣ ꯍꯨꯏꯗꯣ ꯍꯨꯏꯗꯣ
ꯀꯩꯅꯣ ꯕꯔ꯭ꯗꯔ ꯂꯩꯔꯤꯁꯦ
ꯍꯨꯏ ꯍꯨꯏ
ꯃꯥꯏ ꯄꯦꯝꯃ ꯆꯨꯝꯃꯤꯅꯤ
ꯍꯨꯢꯗꯣ ꯍꯥꯎꯕꯅꯤꯍꯦ
ꯆꯥꯍꯩꯗꯕ ꯄꯟꯍꯩꯗꯕ ꯌꯥꯝ ꯄꯜꯂꯤꯗ ꯈꯣꯏ ꯕꯔ꯭ꯗꯔ ꯁꯦ
ꯑꯩ ꯀꯩꯅꯣꯅꯦ ꯑꯦ ꯍꯥꯎꯕ ꯄꯣꯠꯄꯨ ꯍꯥꯎꯋꯤ ꯍꯥꯏꯕꯅꯤ ꯀꯩꯅꯣꯅꯦ ꯆꯥꯗꯕ ꯃꯤ ꯆꯥꯗꯕꯩꯅꯤ ꯆꯥꯕ ꯃꯤꯗꯤ ꯍꯥꯎꯕꯖꯥꯠꯅꯤ
ꯑꯌꯥꯝꯕꯁꯤ ꯆꯤꯟ ꯂꯩ ꯄꯥꯞ ꯄꯨꯒꯗꯕ ꯋꯥ ꯌꯥꯝ ꯅꯥꯡꯉꯤꯗ ꯑꯍꯜ ꯑꯃ ꯑꯣꯏꯔꯒ
ꯑꯦꯔꯥ ꯃꯤꯅ ꯁꯟ ꯍꯥꯠꯇꯅꯥ ꯀꯩꯅꯣ ꯍꯥꯠꯇꯅ ꯆꯥꯅꯔꯤꯕ ꯁꯟꯃꯦ ꯍꯥꯠꯇꯅꯤ ꯁꯤꯗ ꯕꯤꯞꯀꯥꯏ ꯇꯧꯅꯔꯤ ꯃꯌꯥꯝꯁꯤ ꯅꯪ ꯈꯪꯗꯦ
ꯇꯥꯍꯧꯗꯔ꯭ꯦꯅꯦ
ꯉꯥ ꯍꯥꯠꯂꯤꯗꯨꯗꯤ ꯄꯥꯞ ꯄꯨꯔꯣꯏꯗꯔꯣ ꯌꯦꯟ ꯍꯥꯠꯂꯤꯗꯨꯗꯤ ꯄꯥꯞ ꯄꯨꯔꯣꯏꯗꯔꯣ
ꯑꯦꯁ ꯁꯣꯏꯒ꯭ꯔꯦꯕꯣ ꯅꯃꯥꯏꯃꯠ
ꯑꯩꯈꯣꯏꯅ ꯁꯤꯗ ꯌꯦꯟ ꯉꯥꯅꯨ ꯍꯥꯠꯇꯅ ꯉꯥ ꯍꯥꯠꯇꯅ ꯇꯧꯔꯤ ꯁꯤꯗꯤ ꯄꯥꯞ ꯂꯩꯇꯕ꯭ꯔꯣ ꯃꯣꯏꯁꯤ ꯊꯋꯥꯏ ꯄꯥꯟꯕ ꯖꯤꯕꯅꯦ
ꯆꯨꯝꯃꯦ ꯕꯔ꯭ꯗꯔ ꯕꯔ꯭ꯗꯔ ꯁꯥꯎꯏ ꯀꯩꯅꯣꯕꯇꯔ ꯏꯂꯦꯛꯁ ꯕꯇꯔ
ꯑꯩꯅ ꯑꯩꯅ
ꯃꯅ ꯁꯥꯎꯡꯒꯤ ꯁ ꯁꯤꯅꯥ
ꯁꯃꯨꯗ꯭ꯔꯒꯤ ꯉꯥ ꯑꯆꯧ ꯑꯆꯧ ꯑꯁ ꯍꯥꯎꯅꯤ ꯆ ꯀꯌꯥ ꯍꯥꯎ
ꯂꯩ ꯍ ꯃꯥꯏ ꯃꯆ
ꯎ ꯎꯝ ꯀꯅꯣꯅꯦ ꯀꯅꯣꯅꯦ ꯅꯣꯏꯅ ꯇꯧꯅꯔꯤꯁꯤ ꯁꯤꯕꯣ ꯀꯩꯅꯣꯅꯦ ꯕꯗ ꯍꯨꯟꯅꯅ ꯇꯧꯔꯤꯗꯨꯕꯣ
ꯄꯩꯁꯥꯅ ꯃꯔꯝ ꯑꯃ ꯄꯥꯏꯗꯕꯅꯦ
ꯍ ꯍ ꯄꯩꯁꯥꯁꯤꯗꯤ ꯇꯥꯜꯂꯒ ꯐꯪꯉꯤ ꯇꯥꯟꯕꯗꯨ ꯇꯟꯕꯒꯤ ꯋꯥꯅꯤ
ꯑꯗꯣ ꯇꯥꯃꯝ ꯂꯩꯇ꯭ꯔꯦ ꯕ꯭ꯔꯗꯔ
ꯇꯥꯟꯕꯗꯨ ꯇꯟꯕꯒꯤ ꯋꯥꯅꯦ
ꯦ ꯇꯥꯡꯒꯥꯏꯔꯒꯦꯗ ꯂꯩꯔꯕꯅꯤ
ꯇꯉ ꯈꯣꯒꯦ ꯄꯩꯁꯥ
ꯑꯂꯤꯄꯥꯥꯔꯠ ꯀꯒꯦꯠꯁ ꯇꯧꯕ꯭ꯔꯝ ꯕꯠ ꯗ ꯋꯥꯏꯁ ꯀꯩꯅꯣ ꯀ ꯄꯍꯧꯗ꯭ꯔꯤꯅꯤ
ꯎ
ꯀꯨꯝꯩ ꯀ ꯄꯣꯠ ꯀꯨꯝ ꯃꯤꯖꯤꯤꯡꯁꯤ ꯌꯥꯝ ꯈꯣꯡꯅ ꯀꯣ
ꯑꯪꯕꯤꯗꯥ ꯇꯧ ꯏ
ꯍꯧꯖꯤꯛ ꯃꯥꯡꯈꯣꯡꯗ ꯈꯣꯡꯉꯤꯕꯁꯤꯅ
ꯕꯗꯧꯒꯠꯁꯤ ꯅꯍꯧꯒꯠꯂꯨꯕꯩ ꯍꯪꯉꯝꯖꯤꯜꯂꯛꯏꯅꯤꯅꯦ ꯇꯧꯕꯣꯏꯁꯦ ꯈꯪꯗꯦꯅꯦ ꯇꯧꯋꯤꯁꯤꯕꯨ
ꯆꯥꯛ ꯏꯁꯤꯡ ꯎꯅꯗꯣꯏꯔꯕꯣ
ꯆꯥꯛ ꯏꯁꯤꯡꯁꯤ ꯉꯥꯡ ꯂꯩꯦ ꯆꯥꯗꯧꯅꯤ ꯆꯥꯛ ꯆꯥꯔꯕ ꯃꯇꯨꯡꯗ ꯑꯃꯨꯛ ꯑꯩꯈꯣꯏꯒꯤ
ꯆꯥꯕꯗ ꯍꯛꯆꯥꯡ ꯐꯕꯅ ꯂꯩꯅꯤ
ꯍꯤꯗꯥꯛ ꯂꯥꯡꯊꯛꯁꯤꯡ ꯃꯌꯥꯝ ꯑꯃ ꯆꯥꯗꯕ ꯂꯩꯕꯅꯤꯅ ꯉꯟꯅ ꯆꯥꯗ꯭ꯔꯒꯗꯤ ꯌꯥꯗꯦꯅꯦ
ꯎꯝ ꯑꯣ
ꯋꯥꯈ ꯋꯥꯈꯟ ꯋꯥꯈꯟ ꯎꯝ ꯀꯅꯣ ꯅꯠꯇ ꯑꯣꯏꯁꯤꯕ
ꯁꯒꯤ ꯑꯗꯨꯝ ꯁꯪꯅꯤꯡꯕ ꯍꯥꯏꯇꯥꯔꯦ ꯍꯖꯠꯇ꯭ꯔꯒ ꯁꯕꯗꯅ ꯑꯩꯈꯣꯏꯒꯤ ꯌꯥꯅꯤ ꯑꯥꯠ ꯁꯝ ꯐꯝꯖꯔꯕꯨꯕꯁ
ꯑꯥꯗ ꯍꯧꯕꯗꯤ ꯑꯔꯠ꯭ ꯍꯧꯕꯗꯤ ꯑꯩꯈꯣꯏ ꯄꯤꯊꯤꯕꯤꯁꯦ
ꯑꯥ
ꯑꯥ ꯍꯥꯏꯕꯗꯤ ꯑꯩꯈꯣꯏꯒꯤ ꯄꯤꯊꯤꯕꯤꯁꯤꯔꯣ
ꯀꯔꯤ ꯍꯥꯏꯔꯤꯅꯣ ꯇꯥꯍꯧꯗꯔ꯭ꯦ ꯕꯔꯗꯔ ꯑꯃꯨꯛꯇꯪꯒ
ꯑꯥꯔꯠ ꯍꯥꯏꯕꯗꯤ ꯑꯩꯈꯣꯏꯒꯤ ꯄꯤꯔꯤꯊꯤꯔꯤꯕꯕꯤꯁꯤꯔꯣ
ꯅꯇꯦꯗ ꯑꯦꯃꯥꯏ ꯄꯦꯃꯥ ꯑꯥꯔꯠ꯭ ꯑꯔꯠ
ꯑꯣ ꯑꯦ ꯑꯥꯔ ꯇꯤ ꯑꯥꯠ ꯍꯥꯏꯗꯤ ꯀꯩꯅꯣꯗꯣ ꯑꯩꯈꯣꯏꯒꯤ ꯑꯦꯁꯄꯣꯛꯄꯂ ꯆꯥꯟꯅꯕ ꯑꯦ ꯑꯥꯔ ꯇꯤꯗꯣ
ꯑꯈꯣꯏ ꯕꯔ꯭ꯗꯔꯁꯤꯟ ꯃꯔꯣꯜ ꯑꯃꯥ ꯀꯩ ꯀꯩ ꯗꯩꯅꯣ
ꯑ ꯌꯥꯗꯤꯤꯗꯗꯤ ꯑꯩꯈꯣꯏ ꯑꯦꯁ ꯄꯛꯄ ꯀꯥꯡꯕꯨꯅ ꯁꯥꯟꯅꯩꯗꯨꯗꯤ ꯑꯉꯛꯄꯅꯤ ꯀꯣ ꯀꯣꯏ ꯕꯗꯔ ꯅꯪꯒꯤ ꯋꯥꯈꯜꯁꯤꯅ ꯃꯔꯣꯟ ꯑꯃ
ꯋꯥꯈ ꯁꯤꯗ
ꯋꯥꯈꯜꯁꯤꯅ ꯈꯜꯂꯛꯄꯗ ꯅꯨꯡꯁꯤ ꯏꯁꯩ ꯍꯧ ꯅꯨꯃꯤꯠꯇ ꯍꯥꯏꯌꯣ
ꯑꯈꯣꯏ ꯕꯗꯦꯔꯁꯤ ꯏꯁꯩ ꯌꯥꯝ ꯍꯩꯔꯝꯃꯤꯅꯦ
ꯑꯦ ꯏꯁꯩ ꯄꯨꯊꯣꯛꯏꯁꯦ ꯑꯩꯅꯅꯤꯅꯦ ꯎ ꯑꯁ ꯃꯥ ꯄꯣꯏꯟ ꯋꯥꯗ ꯋ꯭ꯗ ꯗ ꯍꯦꯂ
ꯐꯪꯗ꯭ꯔꯦꯒ ꯇꯧꯖꯕꯗ ꯍꯧꯖꯤꯛꯀꯥꯟꯒꯤ ꯄꯨꯟꯁꯤ ꯃꯍꯤꯡꯁꯦ
ꯄꯨꯟꯁꯤ ꯂꯥꯏꯐ ꯍꯥꯏꯁꯦ ꯀꯩꯅꯣ ꯄꯨꯟꯁꯤ ꯍꯥꯏꯕꯁꯤ
ꯑꯩꯒꯤ ꯄꯨꯟꯁꯤ ꯀꯔꯤꯅꯣ
ꯄꯨꯟꯁꯤ ꯍꯥꯏꯕꯁꯤ ꯀꯔꯤꯅꯣ
ꯂꯕ ꯃꯇꯝꯗ
ꯄꯨꯟꯁꯤꯁꯤꯗ ꯆꯠꯂꯤꯕ ꯈꯣꯡꯆꯠꯁꯤ ꯅꯪꯅ ꯑꯃ ꯇꯧꯅꯤ ꯑꯃ ꯇꯧꯅꯤ ꯌꯦꯁ ꯀꯣꯟꯐꯔꯃꯦꯟꯇꯔꯤ
ꯏꯌꯥꯝꯕ ꯑꯣꯏꯔꯗꯤ ꯈꯪꯅ ꯆꯥꯟꯅꯕ ꯈꯪꯅ ꯆꯥꯟꯅꯕ ꯀꯝꯄꯥ ꯊꯥꯗꯧ ꯂꯩꯇ꯭ꯔꯣ
ꯊꯥꯔꯤ ꯑ ꯂꯣꯏ ꯂꯣꯏ ꯂꯣꯏ
ꯀꯩ ꯁꯨꯚꯦꯛꯠ ꯂꯥꯛꯑꯦꯅꯣ ꯌꯥꯝꯕ
ꯅꯥꯕ ꯐꯦꯟ ꯃꯌꯥꯝ ꯑꯣꯏꯈꯤꯕꯅꯤ ꯑꯪꯀ ꯑꯣꯏ ꯀꯩꯅ ꯄ ꯑꯣꯏꯗ ꯑꯣꯏꯕꯅꯦ ꯀꯣꯝꯄꯥꯃꯦꯟꯇꯔꯤ ꯃꯥꯟꯕꯅꯤ ꯃꯁꯛꯇꯨ ꯌꯦꯡꯕꯗ
ꯄꯥꯃꯦꯟꯇꯔꯤ ꯑꯗꯨꯝ ꯃꯥꯜꯂꯦꯕ ꯁꯛꯇꯨ ꯌꯦꯡꯕꯗ ꯍꯦꯛꯇ
ꯃꯥ ꯃꯟꯕꯅꯤ
ꯌꯥꯅꯤ ꯌꯥꯝꯝꯕꯦ ꯋꯥꯔꯤꯁꯤꯁꯨ
ꯃꯗꯨꯒꯤ ꯑꯉꯥꯡꯗꯨ ꯄꯩꯁꯥ ꯆꯠꯈꯠ ꯆꯠꯔ ꯇꯧꯔꯤꯁꯤꯕꯣ ꯀꯝꯄꯥꯃꯦꯟꯇꯇꯔꯤꯗꯨ ꯑꯃꯨꯛ ꯐꯦꯅ ꯑꯣꯏꯔ ꯑꯃꯨꯛ ꯑ ꯃꯗꯨ ꯎꯝ ꯃꯗꯨꯒꯤ ꯑꯉꯥꯡꯒꯤꯁꯤꯅ ꯃꯔꯣꯟ ꯑꯃ ꯃꯥꯗꯤ ꯃꯣꯟꯗꯥ ꯅꯨꯡꯉꯥꯏꯗꯅ ꯆꯠꯈ꯭ꯔꯤꯕ ꯃꯥꯅ ꯇꯥꯔꯤ ꯃꯐꯝꯗꯨꯗꯤ ꯄꯨꯔꯥ ꯍꯤꯡꯆꯥꯏ ꯌꯥꯏꯇꯝꯕꯒꯤ ꯃꯤ ꯉꯥꯛ ꯂꯩꯕꯅꯤ ꯑꯟꯗꯁꯇꯦꯟ
ꯑꯣꯀꯦ ꯕꯦꯕꯤ
ꯂꯦꯝꯕꯁꯤ ꯌꯥꯝ ꯋꯥꯔꯦꯗ ꯃꯇꯝꯁꯤ ꯕꯗꯔ
ꯅꯦꯛꯁ ꯀꯣꯜ
ꯍꯣ ꯕꯥꯗꯔ ꯊꯝꯃꯒꯦ ꯑꯗꯨꯗꯤ ꯁꯣꯝꯗ ꯑꯉꯥꯡ ꯅꯨꯕꯤ ꯃꯁꯥ ꯅꯥꯕ ꯀꯩꯅꯣ